ꯍꯜꯂꯣ ꯇꯥꯏ ꯇꯥꯏ ꯁꯨꯝ ꯂꯩꯔꯝꯃꯤꯅꯦ ꯅꯪꯉꯣꯟꯗ ꯐꯣꯟ ꯇꯧꯔꯛꯏꯅꯦ ꯑ ꯆꯥꯛ ꯆꯥꯔꯕꯣ
ꯆꯥꯛ ꯆꯥꯛ ꯆꯥꯗ꯭ꯔꯤ ꯏ
ꯀꯩ ꯆꯥꯛ ꯊꯣꯡꯗ꯭ꯣꯏꯔꯣ ꯀꯩꯗꯧꯔ
ꯆꯥꯛ ꯊꯣꯡꯈ꯭ꯔꯦ ꯑꯁ ꯁꯥꯕꯁꯤꯗ ꯆꯥꯅꯤꯡꯗꯗꯅ ꯏꯁꯤꯡ ꯑꯣꯏꯅ ꯊꯛꯑꯦ ꯍꯥꯏꯇꯥꯔꯦ ꯁꯥꯒꯠꯂꯛꯄꯗ ꯏꯁꯤꯡ ꯌꯥꯝ ꯈꯧꯔꯥꯡꯕ ꯑꯁ ꯑꯁꯤꯟꯕ ꯀꯩꯅꯣ ꯁꯧꯒ꯭ꯔꯤ ꯃꯅꯥꯗꯣ
ꯎꯄꯣ ꯍꯣꯏ ꯍꯧꯖꯤꯛꯇꯤ ꯁꯥꯒꯠꯂꯛꯑꯕꯅꯤꯅ ꯑꯁ ꯁꯤꯤꯟꯕ ꯑꯣꯏꯅ ꯆꯥꯕꯗꯗꯤ ꯊꯥꯎ ꯍꯦꯜꯂꯦ ꯆꯝꯊꯣꯡꯒꯨꯝꯕ ꯀꯩꯒꯨꯝꯕ ꯊꯥꯎꯒꯁꯤꯗꯤ ꯀꯩ ꯆꯥꯅꯤꯡꯗ꯭ꯔꯦꯕ ꯁꯥꯒꯠꯂꯛꯄꯁꯤꯗꯤ
ꯎꯝ ꯑꯁꯤꯟ ꯑꯔꯥꯛ ꯈꯔ ꯆꯥꯔꯅ ꯈꯪꯗꯦ ꯑꯁꯤꯅꯁꯨ ꯈꯪꯗꯦ ꯈꯔ ꯆꯥꯕ ꯌꯥꯒꯨꯝ ꯇꯧꯋꯦ ꯁꯛꯂꯛꯄꯅꯤꯅ ꯊꯥꯎ ꯀꯩꯔꯥꯛ ꯆꯥꯕꯗꯨ ꯆꯥꯅꯤꯡꯗ꯭ꯔꯦꯕ ꯑꯝꯇ ꯑꯣꯏꯗꯤ
ꯈꯔ ꯁꯥꯅ ꯃꯦꯠꯄ꯭ꯔꯥ ꯁꯤꯡꯖꯨ ꯁꯨꯕ꯭ꯔꯥ ꯀꯩꯅꯣꯝ ꯇꯧꯔ ꯆꯥꯕꯅ ꯍꯥꯎ ꯍꯦꯜꯂꯦ ꯑꯗꯨꯅ
ꯑꯁ ꯑꯗꯨꯅꯤ ꯑꯗꯨ ꯁꯥꯒꯠꯂꯛꯄꯩꯗꯤ ꯀꯥꯂꯦꯟ ꯊꯥ ꯆꯪꯉꯛꯄꯁꯤꯗꯗꯤ ꯑꯗꯨꯅ ꯈ꯭ꯋꯥꯏ ꯕꯦꯁ ꯇꯥꯔꯦ ꯍꯥꯏꯇꯥꯔꯦ
ꯎꯝ
ꯑꯗ ꯌꯗꯤ ꯀꯩꯁꯥ
ꯑꯁ ꯆꯥꯛ ꯆꯥꯗ꯭ꯔꯤ ꯑꯩꯈꯣꯏꯁꯨ ꯆꯥꯛ ꯆꯥꯗꯧꯁꯤ ꯑꯁ ꯀꯩꯅꯣ ꯇꯧꯗꯅ ꯁꯥꯃꯟꯗꯅ ꯂꯩꯔ ꯑꯩꯈꯣꯏꯁꯨ ꯈꯥꯃꯦꯟꯁꯤꯟ ꯊꯣꯡꯉꯦꯅ ꯇꯧꯕꯅꯦ ꯃꯁꯤ
ꯑꯣ ꯑꯁ ꯑꯍꯥꯎꯕꯅꯤꯅꯦ ꯑꯗꯨꯗꯤ
ꯑꯪ ꯁꯤꯡꯖꯨ ꯑꯃ ꯁꯨꯔꯑꯦ ꯑꯗꯩꯗꯤ ꯀꯩꯅꯣ ꯅꯣꯏ ꯀꯩꯀꯩ ꯄꯥꯜꯂꯤꯅꯣ ꯍꯤꯡꯒꯣꯜꯗ
ꯑꯩꯈꯣꯏꯁꯦ ꯀꯩꯅꯣ ꯁꯧꯒ꯭ꯔꯤ ꯍꯧꯖꯤꯛ ꯁꯧꯒ꯭ꯔꯤ ꯊꯣꯡꯉꯅ ꯁꯧꯒ꯭ꯔꯤꯁꯨ ꯄꯥꯜꯂꯦ
ꯑꯝ
ꯁꯨꯒ꯭ꯔꯤꯁꯨ ꯍꯧꯋꯦ ꯑꯗꯩ ꯈꯥꯃꯦꯟꯁꯤꯁꯨ ꯈꯔ ꯊꯥꯏ ꯒꯖꯔꯒꯨꯝꯕꯁꯤꯁꯨ ꯁꯒꯠꯂꯛꯄꯅꯤꯅ ꯆꯝꯐꯨꯠꯀꯨꯝꯕꯁꯤꯁꯨ ꯑꯗꯨꯝ ꯆꯥꯅꯤꯡꯈꯤꯗꯅ ꯑꯗ ꯒꯖꯔꯁꯨ ꯒꯖꯔ ꯈꯔꯁꯨ ꯊꯥꯔꯦ ꯕꯦꯂꯦꯟꯗ꯭ꯔꯤꯁꯨ ꯀꯩꯁꯨ ꯈꯔ ꯊꯥꯏ ꯍꯥꯏꯇꯥꯔꯦ
ꯑꯁ ꯑꯩꯈꯣꯏ ꯍꯤꯡꯒꯣꯜꯁꯨ ꯂꯩꯇꯃꯤꯅꯦ ꯏꯟꯁꯥꯡ ꯅꯥꯄꯤꯗꯣ ꯇꯦꯛꯅ ꯍꯥꯏꯗꯤ ꯍꯦꯛꯑꯒ ꯁꯨꯝ ꯆꯥꯅꯤꯡꯕꯗꯣ ꯑꯗꯨꯁꯨ ꯁꯨꯝ ꯂꯩꯇꯕ ꯑꯗꯨꯅ ꯂꯩꯔ ꯆꯥꯗ꯭ꯔꯗꯤ ꯑꯗꯨꯒꯤ ꯁꯨꯝ ꯍꯪꯉꯅꯤ ꯅꯣꯏ ꯀꯩꯀꯩ ꯊꯥꯔꯤꯅꯣ ꯀꯃꯥꯏꯅ ꯇꯧꯔꯤꯅꯣ
ꯑꯁ ꯕꯥꯏ ꯂꯩꯔ ꯆꯥꯕꯗꯨꯗꯤ ꯐꯖ ꯐꯖꯅ ꯏꯁꯤꯒ ꯐꯖꯅ ꯇꯤꯡꯊꯣꯛꯑꯒ ꯇꯧꯕꯤꯌꯨꯀꯣ ꯑꯗꯨ ꯅꯠꯇ꯭ꯔꯗꯤ ꯀꯦꯃꯤꯀꯦꯜꯁ ꯌꯥꯝ ꯆꯥꯏꯕꯅꯤꯅ ꯍꯧꯖꯤꯛꯇꯤ
ꯑꯪ ꯅꯠꯇ꯭ꯔ ꯑꯁ ꯀꯥꯏꯗꯩ ꯉꯩꯁꯥꯁꯤꯅ ꯈꯥꯃꯦꯟ ꯆꯦꯟꯗꯨꯧꯕꯅꯦ ꯑ ꯂꯩꯕꯗꯣ ꯅꯣꯡ ꯅꯤꯅꯤꯕꯨꯗꯤ ꯁꯨꯔꯦꯕ ꯑꯗꯨꯅꯦ ꯑꯁ ꯅꯣꯏ ꯇꯤꯟ ꯂꯣꯏꯅ ꯊꯨꯡꯉ ꯂꯩꯔꯝꯃꯦ ꯍꯥꯏꯗꯤ ꯃꯣꯏ ꯁꯥꯒꯠꯂꯛꯄꯩꯕꯨꯗꯤ ꯊꯨꯅ ꯄꯠꯂꯛꯄꯩꯕꯨꯗꯤ ꯑꯣꯏꯕ ꯑꯗꯣ ꯑꯩꯅ ꯈꯟꯗꯣ ꯁꯨꯝ ꯍꯤꯗꯥꯛꯀꯨꯝꯕ ꯀꯩꯒꯨꯝꯕꯗꯣ ꯌꯥꯝ ꯆꯥꯅꯤꯅ ꯆꯥꯎꯅꯕꯒꯤꯗ ꯁꯨꯝ ꯇꯧꯔꯛꯄ ꯃꯥꯜꯂꯦꯕ ꯑꯅ ꯇꯤꯟ ꯌꯥꯝ ꯊꯨꯡꯅ ꯌꯥꯝ ꯊꯨꯅꯁꯨ ꯄꯠꯂꯦ ꯄꯣꯠ ꯆꯩꯩ ꯃꯈꯩꯗꯣ ꯍꯋꯥꯏꯁꯥꯡꯕꯤꯒꯥꯡꯗꯣ ꯂꯩꯕ ꯃꯈꯩꯗꯣ ꯑꯗꯨꯝ ꯅꯨꯃꯤꯠ ꯅꯤꯅꯤ ꯁꯨꯕꯗ ꯍꯦꯛꯄꯩ ꯅꯨꯃꯤꯠ ꯅꯤꯅꯤ ꯁꯨꯕꯗ ꯑꯗꯨꯝ
ꯎ ꯁꯒ ꯂ ꯇꯁꯅꯦ ꯈꯗ ꯕꯅꯦ
ꯎꯝ ꯑ ꯌꯦꯟꯁꯥꯡꯥꯡꯁꯦ ꯂꯩꯔ ꯆꯥꯕ ꯈꯈꯣꯏꯗꯗꯤ ꯌꯥꯝ ꯅꯨꯡꯉꯥꯏꯇꯦꯕ ꯍꯥꯏꯕꯗꯤ ꯂꯩꯁꯤꯜꯂꯒ ꯑꯃꯨꯛ ꯊꯝꯗ꯭ꯔꯗꯤ ꯅꯨꯡꯉꯥꯏꯗꯤ ꯌꯦꯟꯁꯥꯡꯗꯨ ꯅꯨꯡꯇꯤꯒꯤꯁꯨ ꯕꯖꯥꯔ ꯆꯠꯄ ꯉꯝꯗꯕꯅꯤꯅꯣ ꯋꯥ ꯑꯗ ꯂꯩꯁꯤꯜꯂ ꯊꯝꯃꯦ ꯑꯃꯨꯛ ꯄꯠꯂꯦ ꯊꯨꯅ ꯑꯅꯥꯕ ꯑꯁ ꯆꯥꯐꯝ ꯊꯛꯐꯝ ꯏꯈꯪ ꯈꯪꯗꯦꯅ
ꯈꯪꯗꯦꯅ ꯚꯥꯏ ꯌꯨꯝꯗ ꯊꯥꯕꯁꯤꯅ ꯍꯥꯏꯗꯤ ꯌꯨꯝꯗ ꯈꯖꯤꯛ ꯈꯖꯛ ꯍꯧꯕꯁꯤꯅ ꯆꯥꯅꯤꯡꯉꯀꯥꯟꯗ ꯑꯁ ꯅꯣꯡꯃ ꯁꯤ ꯆꯥꯅꯤꯡꯉꯦ ꯈꯣꯠꯂꯦ ꯍꯥꯏꯔꯁꯨ ꯈꯨꯗꯛ ꯈꯨꯗꯛꯇ ꯍꯦꯛꯑꯒ ꯆ ꯆꯥꯕ ꯑꯁꯤ ꯍꯥꯏꯔꯗꯤ ꯑꯃꯃꯝꯗꯨꯁꯨ ꯌꯥꯝ ꯅꯨꯡꯉꯥꯏ
ꯑꯥꯎꯅꯗꯤ ꯐꯥꯔꯅꯦ
ꯑꯗꯨꯣ ꯚꯥꯏꯁꯨ ꯁꯧꯔꯤ ꯀꯌꯥ ꯆꯥꯅꯤꯡꯀꯥꯟꯗ ꯑꯩꯈꯣꯏꯗꯤ ꯍꯦꯛꯄ ꯂꯥꯛꯎꯗ꯭ꯔꯥ
ꯂꯥꯛꯀꯦ ꯂꯥꯛꯀꯦ ꯅꯣꯏꯔ ꯀ ꯀꯦꯕꯨꯣ ꯈꯜꯂꯝꯃꯤꯅꯦ ꯑꯩꯗꯣ
ꯏꯁꯀꯔ ꯎꯕꯥꯏ
ꯑꯗꯨ ꯚꯥꯏ ꯍꯣꯏꯗꯤ ꯂꯧ ꯑꯁꯨꯝ ꯂꯧ ꯈꯛ ꯂꯩꯕꯗꯨꯣ ꯂꯧꯗ ꯀꯩꯀꯩ ꯀꯩꯝ ꯊꯥꯗ꯭ꯔꯕꯣ ꯍꯟꯗꯛꯇꯤ
ꯂꯧꯗꯣ ꯍꯩꯔꯥ ꯑꯣꯏꯅ ꯊꯥꯔꯦ ꯍꯩꯅꯧꯗꯨ ꯊꯥꯕꯅꯦ ꯑꯗꯨꯁꯨ ꯀꯌꯥꯝꯝ ꯄꯥꯟꯗ꯭ꯔꯦ ꯍꯩꯅꯧꯗꯤ ꯑꯗꯨ ꯈꯝꯃꯛꯑꯦ ꯀꯔꯤ ꯍꯥꯏꯕ ꯆꯝꯄ꯭ꯔꯥꯗꯣ ꯑꯗꯨꯗꯤ ꯄꯥꯜꯂꯦ ꯍꯗ ꯍꯧꯖꯤꯛ ꯃꯄꯥꯟ ꯁꯥꯔꯝꯃꯤꯅꯣ ꯃꯥꯜꯂꯦ ꯑ ꯀꯩꯅꯣ ꯆꯝꯄ꯭ꯔꯥꯗꯤ ꯈꯔ ꯄꯥꯟꯍꯧꯔꯦ ꯑꯗꯨꯒ ꯑꯇꯣꯞꯄꯗꯤ ꯀꯩꯅꯣ ꯌꯥꯏꯉꯪꯒꯨꯝꯕ ꯑꯗꯒꯤ ꯁꯤꯡꯒꯨꯝꯕ ꯑꯣꯏꯅ ꯑꯌꯥꯝꯕ ꯊꯥꯏꯌꯦꯕ ꯍꯥꯏꯗꯤ ꯇꯣꯏꯅ ꯆꯠꯂꯒ ꯁꯦꯟꯅꯕ ꯉꯝꯗꯕꯅꯤꯅꯀꯣ ꯂꯥꯞꯄꯅꯤꯅ ꯑꯗꯨ ꯑꯗꯨꯝ ꯁꯦꯟꯅꯗ꯭ꯔꯁꯨ ꯌꯥꯕ ꯍꯥꯏꯗꯤ ꯅꯥꯄꯤ ꯈꯔ ꯁꯦꯡꯉꯒ ꯅꯣꯡ ꯐꯥꯗꯣꯛ ꯆꯠꯀꯥꯟꯗ ꯑꯗꯨꯃꯥꯏꯅ ꯌꯥꯕ ꯄꯣꯠꯇꯨ ꯈꯛꯇ ꯑꯣꯏꯅ ꯊꯥꯔꯦ ꯌꯦꯟꯗꯦꯝꯒꯨꯝꯕ ꯑꯗꯩꯗꯤ ꯀꯩꯁꯨ ꯊꯣꯏꯗꯣꯛꯄ ꯊꯥꯗ꯭ꯔꯦ ꯍꯩꯒꯨꯝꯕ ꯑꯣꯏꯅ ꯑꯌꯥꯝꯕ ꯊꯥꯔꯦ ꯑꯁ ꯑꯗꯨꯝ ꯅꯤꯡꯁꯤꯡꯉꯦ ꯑꯩꯅ ꯍꯋꯥꯏ ꯃꯇꯝ ꯑꯃ ꯑꯩꯅ ꯔꯦꯟꯇ ꯂꯩꯔꯤꯀꯥꯟꯗ ꯆꯥꯈꯤꯕꯗꯣ ꯍꯥꯎꯕꯅꯤ
ꯌꯦꯟꯊꯦꯝ ꯆꯝꯊꯣꯡ ꯍꯥꯎꯕꯅꯦ ꯑꯗꯨ ꯃꯥꯗꯤ ꯁꯤꯡꯖꯨꯒ ꯁꯥꯡꯅ ꯁꯥꯡꯅ ꯁꯣꯏꯔꯒ
ꯑ ꯑꯁ ꯆꯥꯁꯤꯅꯦ ꯑꯗꯨ ꯑꯗꯨꯝ
ꯆꯥꯁꯦ ꯚꯥꯏ ꯑꯗꯣ ꯑꯩꯈꯣꯏꯒꯤ ꯀꯩꯅꯣ ꯌꯦꯟꯗꯦꯝꯗꯣ ꯍꯧꯗꯦꯅꯦ ꯚꯏ ꯍ ꯍꯧꯕꯅꯤꯅ ꯃꯀꯥ ꯐꯖꯕꯗꯣꯝꯇ ꯄꯨꯔꯣꯗ꯭ꯔ
ꯑ ꯑꯗꯨ ꯍꯦ ꯁꯦ ꯑꯗꯨꯒ ꯎ ꯍꯜꯂꯛꯑꯒ ꯆꯥꯏ ꯍꯥꯏꯅ
ꯌꯥꯏ ꯑꯁ ꯄ ꯁꯨꯔꯒ ꯁꯥꯗꯁꯦ
ꯍꯋꯥꯏ ꯃꯪꯒꯜꯒꯥꯛ ꯇꯧꯔꯒ ꯃꯐꯣꯟꯒ ꯇꯧꯔ ꯍꯥꯞꯄꯒ ꯑꯁ ꯆꯥꯗ ꯑꯗꯨꯝ ꯌꯉ ꯀꯨꯏꯔꯦ ꯌ ꯆꯥꯅꯤꯡꯉꯦ ꯅꯪ ꯄꯜꯂꯛꯇꯅ
ꯑꯗꯨꯅꯤ ꯋꯥ ꯑꯩꯁꯨ ꯅꯪꯅ ꯍꯧꯖꯤꯛ ꯅꯣꯏ ꯊꯥꯏ ꯍꯥꯏꯔꯛꯄꯗꯨꯗ ꯈꯪꯅꯤꯡ ꯅꯤꯡꯁꯤꯡꯉꯛꯄ ꯑꯩꯁꯨ ꯆꯥꯕꯨ ꯆꯥꯅꯤꯡꯉꯛꯑꯦ
ꯍꯣꯔꯦꯟ ꯑꯗꯨꯝ ꯆꯠꯂꯨꯁꯤꯔꯣ
ꯌꯥꯏ
ꯎ ꯉꯥꯏꯍꯥꯛ ꯁꯨꯝ ꯍꯛꯆꯤꯠ ꯂꯥꯡꯝꯕ ꯑꯣꯏꯅꯁꯨ ꯁꯥꯔꯛꯄꯅꯤꯅ ꯁꯨꯝ ꯌꯨꯝꯗ ꯂꯩꯁꯤꯟꯕꯁꯤꯁꯨ ꯋꯥꯑꯦ ꯆꯥꯁꯤꯟ ꯊꯛꯁꯤꯜꯂ ꯑꯗꯨꯝ ꯏꯁꯥꯥꯁꯦ ꯁꯨꯝ ꯂꯩꯁꯤꯜꯂꯛꯄꯒꯤ ꯀꯩꯅꯣꯝꯁꯨ ꯇꯧꯁꯤꯜꯂꯛꯑꯦ
ꯑꯁ ꯑꯩꯗꯤ ꯅꯣꯏꯈꯠꯄꯅ ꯌꯥꯗ꯭ꯔꯦ
ꯑꯁ ꯑꯩ ꯐꯥꯎꯕ ꯀꯦꯖꯤ ꯑꯃ ꯍꯦꯟꯒꯠꯂꯝꯕꯅꯦ
ꯕꯥꯏ ꯅꯪ ꯀꯦꯖꯤ ꯑꯃꯅꯤ ꯍꯦꯟꯒꯠꯂꯗꯤ ꯑꯩꯗꯤ ꯗꯃꯦ ꯑꯗꯨ ꯚꯥꯏ ꯍꯣꯏ ꯅꯨꯡꯊꯤꯟꯕꯨ ꯅꯨꯡꯊꯤꯟꯒ ꯅꯨꯡꯊꯤꯟꯗꯒ ꯍꯩꯔꯥꯁꯤ ꯀꯔꯝ ꯀꯔꯝꯕ ꯍꯩꯁꯤꯅ ꯈꯔ ꯍꯦꯟꯅ ꯆꯥꯒꯦꯅ ꯚ ꯍꯥꯏꯕꯨ
ꯆꯥꯔꯦ ꯑꯩꯈꯣꯏꯕꯨꯗꯤ ꯄꯥꯟꯕ ꯅꯠꯇꯕ ꯁꯨꯝ ꯃꯤꯅ ꯑꯃꯅ ꯑꯃꯨꯛ ꯄꯤꯔꯛ ꯑꯃꯅ ꯑꯃꯨꯛ ꯄꯤꯔꯛꯛꯇꯧꯕꯕ ꯑꯗꯩ ꯍꯨꯕꯥꯟ ꯑꯃꯨꯛ ꯁꯨꯝ ꯊꯕꯛ ꯆꯠꯀꯥꯟꯒꯨꯝꯕꯗ ꯑꯗꯨꯝ ꯍꯦꯜꯂꯛꯄꯩꯀꯣ ꯍꯩꯅꯧꯗꯣ ꯑꯗꯦ ꯑꯗꯨ ꯇꯣꯏꯅ ꯆꯥꯔꯦ ꯑꯗꯒꯤ ꯑꯗꯨꯝ ꯍꯧꯖꯤꯛ ꯑꯪꯒꯨꯔ ꯃꯇꯝꯁꯨ ꯑꯣꯏꯕꯅꯤꯅꯀꯣ ꯑꯪꯒꯨꯔꯁꯨ ꯑꯗꯨꯝ ꯆꯥꯏꯔꯦ ꯑꯗ ꯑꯁ ꯀꯩꯅꯣꯗꯨꯅꯤ ꯌꯥꯝ ꯆꯠꯅꯤꯡꯉꯤꯁꯦ ꯑꯩꯅ ꯎꯝ ꯇꯔꯨ ꯄꯨꯖꯥꯒꯨꯝꯕ ꯆꯥꯕꯗꯨꯅꯤ ꯅꯨꯡꯊꯤꯜꯗ ꯑꯗꯨ ꯌꯥꯝ ꯆꯠꯅꯤꯡꯕꯅꯦꯕ ꯅꯨꯡꯁꯤ ꯍꯥꯡꯕꯩ ꯃꯇꯝ ꯑꯝꯇ ꯂꯩꯇ꯭ꯔꯕ ꯈꯪꯗꯦꯗ ꯄꯥꯎꯁ ꯏꯐꯥꯎ ꯐꯥꯎꯔꯛꯈꯤꯗ꯭ꯔꯦ ꯀꯩꯅꯣ
ꯑꯁ ꯚꯥꯏ ꯚꯥꯏꯅ ꯐꯥꯎꯔꯛ ꯐꯠꯇꯕꯒꯤꯅꯤꯅꯦ ꯑꯩꯗꯤ ꯑꯗꯨꯝ ꯍꯥꯡꯉꯤꯅꯦ ꯉꯁꯤ ꯆꯥꯛ ꯆꯠꯂꯨꯁꯦ ꯍꯥꯏꯔꯁꯨ ꯌꯥꯏꯌꯦ
ꯑꯁ ꯆꯥꯅꯤꯡꯊ꯭ꯔꯣ ꯅꯪꯕꯣ ꯑꯗꯣ
ꯆꯥꯅꯤꯡꯉꯦꯕ ꯑꯁ ꯍꯟꯗꯛꯇꯤ ꯍꯩꯅꯧꯁꯤꯦ ꯈꯔ ꯆꯥꯔꯦ ꯅꯨꯡꯊꯤ ꯍꯟꯗꯛ ꯅꯨꯡꯊꯤꯤꯟ ꯅꯨꯡꯁꯥ ꯁꯥꯒꯠꯂꯛꯄꯁꯤꯗ ꯑꯁꯥꯕ ꯆꯥꯅꯤꯡꯕꯗ ꯐꯖꯅ ꯁꯤꯠꯂꯦꯕ ꯍꯩꯅꯧꯗꯣ
ꯎꯝ
ꯑꯗꯨꯒ ꯃꯣꯔꯣꯛ ꯑꯇꯦꯛꯄꯒ ꯇꯧꯔꯒ ꯅꯨꯡꯁꯤ ꯍꯤꯗꯥꯛꯀꯥꯡ ꯍꯥꯞꯄꯒ ꯃꯦꯠꯂ ꯆꯥꯕꯁꯤꯗꯤ ꯚꯥꯏ ꯑꯁ ꯍꯥꯏ ꯀꯥꯟꯗꯦꯅ
ꯑꯅꯤꯌꯣꯝ ꯆꯥꯅꯤꯡꯉꯤꯁꯦ ꯑꯩꯅ ꯐꯠ ꯍꯥꯏꯗꯤ ꯍꯦꯛꯄ ꯈꯔ ꯀꯨꯏꯕꯗꯨ ꯅꯠꯇꯕ ꯁꯠ ꯂꯥꯎ ꯍꯦꯛꯑꯒ
ꯍꯣꯏ
ꯍꯦꯛꯄꯒ ꯆꯥꯕꯗꯣ ꯑꯗꯨ ꯌꯥꯝ ꯆꯥꯅꯤꯡꯉꯦ ꯑꯗꯨꯃꯥꯏꯅ
ꯑꯁ ꯑꯗꯨꯅꯤ ꯚꯥꯏ ꯑꯗꯨꯒꯤ ꯍꯥꯏꯗꯤ ꯍꯦꯛꯒꯛ ꯆꯥꯕꯒꯤ ꯃꯍꯥꯎꯁꯤꯗꯤ ꯈꯪꯗꯦ ꯆꯞ ꯃꯥꯟꯅꯕ ꯄꯣꯠꯁꯛꯇ ꯑꯣꯏꯔꯒꯁꯨ ꯈꯪꯗꯦ
ꯍꯣꯏ ꯈꯨꯗꯛꯇ ꯍꯦꯛꯄꯒ ꯈꯨꯗꯛꯇ ꯍꯦꯛꯄꯒ ꯅꯣꯡꯉꯥꯜꯂ ꯍꯦꯛꯑꯒ ꯅꯣꯡꯉꯥꯜꯂ ꯆꯥꯕꯒ ꯈꯤꯇꯪ ꯈꯦꯠꯅꯕꯗꯣ ꯑꯗꯨꯃꯥꯏ ꯍꯣꯏ ꯃꯍꯥꯎꯗꯣ ꯈꯤꯇꯪ ꯈꯦꯠꯅꯒꯨꯝ ꯋꯥꯈꯜꯁꯤꯅ ꯀꯩꯅꯣ ꯈꯪꯗꯦ
ꯈꯪꯗꯤ ꯑꯁ ꯍꯩꯅꯧ ꯑꯃꯨꯟꯕꯗꯤ ꯌꯥꯝ ꯆꯥꯅꯤꯡꯉꯦꯕ ꯖꯔꯗ ꯂꯩꯔ ꯆꯥꯕꯁꯤ ꯈꯪꯗꯦꯅ ꯃꯣꯏ ꯀꯩꯀꯩ ꯃꯨꯜꯍꯟꯕꯗ ꯀꯩꯀꯩ ꯑꯃꯁꯨ ꯑꯩꯈꯟꯗꯦ ꯃꯆꯨꯗ ꯃꯆꯨ ꯐꯖꯔꯛꯄꯅꯦ ꯆꯥꯗꯧ ꯈꯈꯤꯖꯤ ꯂꯦ ꯍꯥꯏꯦꯕꯅꯤ ꯇꯦ ꯌꯨꯝꯗ ꯃꯨꯟꯕ ꯉꯥꯏꯕꯁꯤꯗꯤ ꯇꯤꯟꯅ ꯍꯥꯟꯅꯗ ꯆꯥꯕ꯭ꯔꯥ ꯑꯃ ꯇ ꯑꯣꯏꯔꯦ
ꯑꯗꯨꯗꯣ ꯍꯦꯛꯑꯒꯒꯨꯝꯕ ꯑꯣꯝꯃꯗꯤ ꯇꯤꯟ ꯗꯤ ꯐꯔꯝꯅꯤꯅ
ꯈꯪꯗꯦ ꯚꯥꯏ ꯑꯗꯨꯃꯥꯏꯅ ꯑꯃꯅꯤꯗꯤ ꯍꯦꯛꯑꯒ ꯑꯣꯡꯈꯤꯕꯅꯤ
ꯑ ꯑꯩꯗꯤ ꯀꯩꯅꯣ ꯍꯥꯏꯩꯅ ꯌꯥꯝ ꯃꯨꯟꯕꯗꯣ ꯑꯗꯨ ꯌꯥꯝꯃꯨꯟꯕ ꯑꯗꯩ ꯌꯥꯝ ꯁꯪꯕ ꯑꯗꯨꯗꯩꯗꯤ ꯑꯃ ꯃꯨꯜꯂꯤ ꯃꯨꯜꯂꯤ ꯇꯧꯔꯛꯄꯒꯤ ꯄꯥꯟ ꯁꯥꯔꯛꯄ ꯍꯥꯏꯕ꯭ꯔꯥ ꯑꯗꯨꯏꯗꯨꯅꯦ ꯌꯥꯝ ꯆꯥꯅꯤꯡꯉꯤꯁꯦ
ꯍꯥꯎꯕꯅꯤ ꯍꯥꯎꯕꯅꯦ ꯑꯗꯨꯁꯨ
ꯑꯗꯨꯗ ꯊꯨꯝ ꯃꯣꯔꯣꯛ ꯁꯣꯏꯔꯒ ꯊꯨꯝ ꯃꯣꯔꯣꯛꯀ ꯆꯥꯏꯁꯤꯜꯂꯒ ꯀ꯭ꯔꯧ ꯀ꯭ꯔꯧ ꯁꯥꯥꯏꯕꯅꯤ ꯑꯃ ꯍꯥꯎꯔꯤꯁꯤꯅ
ꯑꯁ ꯚꯥꯏ ꯇꯤꯟꯕꯨ ꯆꯨꯝꯃꯦꯩꯀꯣ
ꯎꯝ ꯀꯩꯀꯩ ꯇꯧꯔꯦ ꯐꯥꯎꯄꯣ
ꯊꯣꯡꯅꯥꯎ ꯃꯄꯥꯁꯤꯗ ꯁꯨꯝ ꯐꯝꯃꯒ ꯌꯦꯡꯉꯝꯃꯤꯕꯅꯤ ꯁꯨꯝ ꯑꯁꯪ ꯑꯃꯥꯟꯁꯦ
ꯐ꯭ꯔꯦꯁ ꯑꯣꯏꯊꯣꯛꯅꯕ ꯈꯔ ꯁꯥꯒꯠꯂꯛꯄꯅꯤꯅ
ꯂꯩꯕꯁꯤꯁꯨ ꯅꯨꯡꯁꯤꯠ ꯀꯥꯑꯝꯇ ꯁꯤꯠꯂꯛꯈꯤꯗ꯭ꯔꯕ ꯑꯝ ꯇꯧꯔꯦ
ꯁꯧꯒ꯭ꯔꯤꯗꯨ ꯇꯧꯔꯕ ꯑꯇꯩ ꯀꯩꯀꯩ ꯇꯧꯔ
ꯁꯧꯒ꯭ꯔꯤ ꯑꯃ ꯇꯧꯔꯦ ꯑꯗꯒꯤ ꯀꯥꯡꯉꯧ ꯑꯃ ꯑꯩꯈꯣꯏ ꯃꯥꯅ ꯀꯥꯡꯉꯧ ꯈꯔ ꯉꯧꯔꯝꯃꯦ
ꯑꯥ
ꯃꯣꯔꯣꯛꯈ꯭ꯔꯒ ꯃꯦꯠꯂꯦ ꯑꯗꯨꯃꯥꯏꯅ ꯇꯧꯔꯝꯃꯦ ꯚꯥꯏ ꯁꯥꯒꯠꯂꯛꯄꯁꯤꯗꯗꯤ ꯈꯪꯗꯦ
ꯑꯗꯨꯅꯕꯨ ꯍꯦꯟꯅ ꯍꯥꯎꯔꯦꯗ ꯍꯥꯏꯗꯤ ꯁꯥꯕꯅꯤꯅ ꯆꯥꯐꯝ ꯊꯛꯐꯝ ꯈꯪꯗꯦꯕ ꯃꯣꯔꯣꯛ ꯃꯦꯠꯄꯒꯨꯝꯕ ꯆꯥꯕꯅ ꯈꯔ ꯅꯨꯡꯉꯥꯏꯅ
ꯎꯝ ꯑꯗꯨꯒ ꯑꯁꯪ ꯑꯃꯥꯟ ꯈꯤꯇꯪꯒ ꯆꯥꯃꯦꯠ ꯈꯔ ꯀꯣꯛ ꯀꯦ ꯁꯤꯟꯕ ꯑꯁ ꯑꯗꯨꯅ ꯍꯦꯟ ꯍꯥꯎꯈ꯭ꯔꯦ ꯍꯧꯖꯤꯛꯇꯤ ꯍꯋꯥꯏ ꯑꯁꯥꯡꯕꯤꯁꯤ ꯆꯥꯃꯦꯠ ꯀꫭꯠꯂ ꯆꯥꯕ ꯌꯥꯝ ꯍꯥꯎꯔꯦ
ꯑꯪ ꯑꯗꯨꯅꯤ ꯑꯩꯈꯣꯏꯁꯨ ꯑꯗꯨꯇꯅꯦ ꯀꫭꯠꯂꯤꯁꯦ
ꯑꯩꯈꯣꯏ ꯆꯥꯅꯤꯡꯉꯀꯥꯟꯗ ꯌꯨꯝꯗ ꯑꯃꯅꯤ ꯍꯧꯔꯕꯅꯤꯅ ꯍꯦꯛ ꯑ ꯍꯦꯛ ꯑ ꯍꯦꯛꯇ ꯏꯇꯦꯛ ꯃꯁꯥ ꯇꯦꯛꯏꯉꯩꯗ ꯍꯦꯛ ꯆꯥꯕ ꯑꯗꯨꯗ ꯍꯦꯛꯟꯅ ꯍꯥꯎꯋꯦ
ꯑꯥ ꯍꯣꯏ ꯍꯣꯏ ꯑꯗꯨꯗꯤ ꯆꯥꯊꯣꯛꯅꯕ ꯇꯧꯔ ꯑꯩꯈꯣꯏꯁꯨ ꯆꯥꯛ ꯆꯥꯔꯨꯔꯤꯒꯦ
ꯍꯣꯏ ꯍꯣꯏ ꯚꯥꯏ ꯌꯥꯏ
ꯑ ꯊꯝꯃꯒꯦꯀꯣ
ꯎꯝ ꯍꯣꯏ ꯊꯝꯃꯁꯤ ꯊꯝꯃꯁꯤ